ꯍꯜꯂꯣ
ꯀꯩꯗꯧꯔꯤꯅꯣ
ꯀꯩꯁꯨ ꯇꯧꯗꯦ ꯅꯪꯗꯤ
ꯊꯕꯛ ꯌꯥꯝ ꯂꯩꯕ ꯃꯥꯜꯂꯦꯗ
ꯎꯝ ꯊꯕꯛ ꯈꯔ ꯂꯩꯌꯦ
ꯊꯕꯛ ꯊꯕꯛ ꯂꯩ ꯂꯩꯅ ꯋꯥꯔꯤ ꯁꯥꯔꯤꯅꯦ
ꯑꯥ
ꯊꯕꯛ ꯂꯩ ꯂꯩꯅ ꯋꯥꯔꯤ ꯍꯥ
ꯎꯝ ꯊꯕꯛ ꯌꯥꯝ ꯀꯔꯤꯅꯣ ꯌꯥꯝ ꯀꯟꯕ ꯊꯕꯛ ꯅꯠꯇꯦꯗ
ꯗꯨꯝ ꯊꯕꯛ ꯁꯨꯅ ꯁꯨꯅ ꯋꯥꯔꯤ ꯁꯥꯕ ꯌꯥꯕꯒꯤ ꯊꯕꯛ ꯑꯣꯏꯔꯝꯅꯤꯅꯦ
ꯑꯗꯨꯒꯤꯅꯤ ꯫
ꯇꯧꯐꯝ ꯇꯧꯐꯝ ꯇꯧꯐꯝꯁꯨ ꯈꯪꯗꯦ ꯑꯗꯨꯝ ꯀꯩ ꯍꯥꯏꯁꯦ ꯌꯨꯝꯗ ꯂꯩꯔꯒ ꯑꯩ ꯄꯨꯟꯁꯤꯁꯤ ꯌꯥꯝ ꯋꯥꯏꯅꯦꯀꯣ
ꯎꯝ ꯋꯥꯔꯝꯅꯤ ꯅꯣꯏꯗꯤ
ꯋꯥꯔꯝꯅꯤ
ꯊꯕꯛꯁꯤ ꯀꯩ ꯍꯥꯏꯁꯤꯔ ꯄꯥꯡꯊꯣꯛꯄꯁꯤ ꯌꯥꯝꯅ ꯐꯛ ꯇꯥꯔꯦꯅꯤ
ꯍꯣꯏꯗ ꯉꯜꯂꯤꯗ ꯉꯜꯂꯤꯗ ꯉꯜꯂꯤ ꯂꯥꯛꯀꯅꯤ ꯃꯇꯝ
ꯂꯥꯛꯀꯅꯤ ꯈꯜ ꯂꯥꯛꯅꯤꯅꯤꯗ ꯉꯥꯏꯔ ꯌꯥꯗꯦꯅꯦ ꯆꯍꯤꯗꯤ ꯑꯥ ꯌꯧꯗꯧꯔꯤꯅꯦ
ꯀꯗꯥꯏꯗꯒꯤ ꯋꯥꯠꯂꯤ ꯃꯇꯝ
ꯎꯝ ꯎꯝ ꯌꯥꯀꯔꯤ ꯈꯜꯂ ꯈꯜꯂꯒ ꯑꯁ ꯃꯊꯥ ꯌꯥꯝ ꯁꯥꯏ
ꯍꯣꯏꯗ ꯃꯇꯝ ꯂꯥꯛꯀꯅꯤ ꯃꯇꯝ ꯂꯥꯛꯀꯅꯤ
ꯀꯩ ꯃꯊꯦꯜ ꯆꯥꯕꯅꯣ ꯅꯪꯗꯤ
ꯑꯦ ꯉꯁꯤ ꯎꯝ ꯎꯁꯣꯏ ꯆꯥꯏ
ꯍꯥꯎꯔꯅꯦ ꯑꯩꯈꯣꯏꯗꯤ ꯎꯁꯣꯏꯁꯨ ꯎꯁꯣꯏꯁꯨ ꯆꯥꯗꯕ ꯀꯨꯏꯔꯤꯅꯤ ꯐꯪꯗꯕ ꯀꯨꯏꯔꯤꯅꯦ
ꯑꯣ ꯐꯥꯡꯅꯥꯕ꯭ꯔꯥ ꯑꯩꯈꯣꯏꯗꯗꯤ ꯐꯪꯗꯤ ꯐꯪꯉꯦ ꯇꯥꯡꯅꯤ ꯍꯥꯏꯕ ꯋꯥꯅꯤ
ꯑꯩꯒꯤ ꯈꯨꯟꯗꯗꯤ ꯐꯪꯉꯦ ꯑꯗꯨ ꯃꯤ ꯄꯨꯊꯣꯔꯛꯄ ꯃꯤ ꯂꯩꯇꯕ ꯆꯠꯄ ꯌꯥꯗꯕꯅꯤꯅ
ꯑꯣ ꯐꯨꯟꯗꯗꯤ ꯍꯣꯏ ꯂꯩꯔꯝꯒꯅꯤ
ꯏꯃꯥꯁꯤꯡꯗꯤ ꯃꯣꯏꯅ ꯊꯥꯔꯛꯀꯅꯤ ꯃꯤ ꯂꯧꯅꯤꯡꯉꯥꯏꯗꯣ ꯃꯤ ꯊꯣꯛꯅꯤꯡꯉꯥꯏꯗꯣ ꯂꯩꯇꯕ ꯑꯗꯨꯒꯤ ꯍꯥꯏꯔ ꯂꯩꯕꯅꯤ
ꯑꯣ
ꯎꯁꯣꯏꯗꯤ ꯍꯧꯖꯤꯛꯇꯤ ꯃꯇꯝꯅꯤꯅ ꯀꯣ
ꯎꯝ ꯃꯇꯝꯅꯤ ꯈꯔ ꯌꯥꯝ ꯃꯇꯝꯗꯤ ꯑꯣꯏꯔꯦ ꯑꯗꯣ ꯌꯥꯝ ꯀꯔꯤꯔꯥ
ꯌꯥꯝ ꯊꯣꯛꯄꯗꯤ ꯑꯣꯏꯗ꯭ꯔꯤꯌꯦ ꯃꯇꯝ ꯁꯤꯖꯟꯗꯣ ꯁꯤꯖꯟꯗꯤ ꯑꯣꯏꯔꯦ ꯑꯗꯨꯁꯨ ꯌꯥꯝ ꯊꯣꯛꯄꯗꯣ
ꯑꯥ
ꯑꯗꯨꯒꯤ ꯃꯇꯝꯗꯤ ꯑꯣꯏꯗ꯭ꯔꯤꯌꯦ ꯈꯔ ꯋꯥꯠꯂꯤꯌꯦ
ꯍꯣꯏ ꯌꯥꯝꯅ ꯃꯇꯣꯟ ꯊꯣꯛꯂꯒ ꯆꯥꯎ ꯆꯥꯎꯕ ꯃꯇꯝꯅꯤꯅꯦ ꯑꯥꯒꯁ ꯑꯥꯒꯁ ꯑꯗꯨ ꯑꯗꯨꯗꯤꯅꯦ ꯑꯁꯦꯡꯕꯗꯤ ꯍꯧꯖꯤꯛꯇꯤ ꯊꯧꯁꯨ ꯐꯖꯅ ꯃꯄꯨꯡ ꯐꯥꯗ꯭ꯔꯤꯕꯀꯣ ꯆꯥꯎꯕꯗꯣ
ꯑꯥꯎ ꯑꯗꯨ ꯑꯣꯏꯌꯦ ꯍꯣꯏ
ꯑꯗꯨꯕꯨ ꯉꯟ ꯉꯟꯕꯗꯨꯅ ꯇꯥꯡꯗꯤ ꯇꯥꯡꯕ ꯌꯣꯟꯕꯗ
ꯇꯥꯡꯉꯦ ꯑꯩꯈꯣꯏꯗꯁꯨ ꯌꯥꯝ ꯇꯥꯡꯅ ꯐꯪꯉꯦ
ꯎꯝ ꯑꯗꯨꯒꯤ ꯁꯤ ꯑꯦꯔꯤꯌꯥꯗ ꯗꯨꯀꯥꯟꯗꯒꯨꯝꯕ ꯌꯣꯟꯕꯗꯤ ꯑꯩꯁ ꯂꯩꯕ ꯉꯝꯗꯦ
ꯑꯣ ꯑꯣꯏꯔꯝꯅꯤ ꯑꯩꯈꯣꯏ ꯑꯩꯈꯣꯏꯗ ꯐꯥꯎ ꯂꯨꯄꯥ ꯌꯥꯡꯈꯩꯒꯤ ꯈꯤꯇꯪꯅꯦ
ꯎꯝ ꯗꯨꯅꯦ
ꯌꯥꯝꯗꯕꯅꯦ ꯂꯨꯄꯥ ꯌꯥꯡꯈꯩꯒꯤ ꯐꯥꯎ ꯀꯣꯟꯅꯗꯕꯅꯦ ꯏꯟꯁꯥꯡ ꯆꯥꯅꯤꯉꯥꯏ
ꯎꯝ ꯈꯤꯇꯪ ꯑꯩꯈꯣꯏꯅ ꯄꯥꯏꯕꯗ ꯆꯞ ꯆꯞ ꯆꯥꯅ ꯄꯥꯏꯕ ꯐꯪꯕꯒꯤ ꯀꯩꯅꯣꯁꯦ ꯑꯩꯅ ꯄꯥ ꯆꯅꯤ ꯍꯥꯏꯔꯒ ꯑꯗꯨꯗꯤ ꯀꯅꯥꯅ ꯆꯥꯒꯦꯔꯌꯦꯒ
ꯎꯝ ꯀꯅꯥꯗꯦꯗ
ꯁꯥ ꯆꯥꯕꯅ ꯐꯔꯅꯤ ꯆꯥꯅꯤ ꯍꯥꯏ
ꯑꯗꯨ ꯑꯣꯏꯔꯦ ꯁꯥ ꯆꯥꯅꯤꯡꯕꯒꯤꯗꯤ ꯁ꯭ꯋꯥꯏ ꯆꯥꯅꯤꯡꯃꯜꯂꯗꯤ ꯈꯪꯗꯦꯕꯀꯣ
ꯅꯪ ꯉꯁꯤ ꯁꯨꯇꯤꯔꯣ
ꯎꯝ ꯁꯨꯇꯤ ꯑꯣꯏꯌꯦ ꯉꯁꯤꯗꯤ
ꯍꯠꯇꯗꯤ ꯑꯣꯏꯔꯣ ꯁꯤꯗ ꯌꯥꯅꯤ ꯅꯣꯏꯒꯤ ꯀꯩꯅꯣꯒꯤ ꯄꯤꯗ꯭ꯔꯣꯅꯦ ꯚꯀꯦꯁꯟ ꯄꯤꯗ꯭ꯔꯣꯅꯦ ꯁꯝꯃꯔꯒꯤ
ꯚꯀꯦꯁꯟ ꯄꯤꯌꯦ ꯂꯣꯏꯔꯦ ꯚꯦꯀꯦꯁꯟ
ꯑꯁ ꯄꯨꯔꯥ ꯁꯤꯗꯤ ꯊꯥ ꯀꯔ ꯈꯛꯇꯪꯅꯤꯀꯣ ꯖꯨꯟ ꯈꯛꯇ ꯑꯩ ꯍꯥꯏꯅꯤꯡꯉꯤꯗꯤ
ꯑꯣ ꯅꯠꯇꯦ ꯑꯈꯣꯏꯗꯤ ꯚꯦꯀꯦꯁꯟ ꯚꯦꯀꯦꯁꯟ ꯄꯤꯔꯁꯨ ꯑꯩ ꯁꯨꯇꯤꯗꯣ ꯇꯨ ꯋꯤꯛꯁ ꯈꯛꯇ ꯁꯨꯇꯤ ꯐꯪꯉꯦ
ꯇꯨ ꯋꯤꯛꯁꯄꯨ ꯇꯨ ꯋꯤꯛꯁꯨ ꯅꯣꯏ ꯅꯣꯏ ꯑꯣꯖꯥꯁꯤꯡꯒꯗꯤ ꯍꯣꯏ ꯌꯥꯏꯗ
ꯖꯨꯟ ꯗꯦꯠ ꯁꯚꯦꯟꯗ ꯑꯦꯛꯖꯥꯝ ꯂꯣꯏꯈ꯭ꯔꯕꯅꯦꯕ
ꯎꯝ
ꯗꯨꯟ ꯖꯨꯟ ꯗꯦꯠ ꯁꯚꯦꯟꯗ ꯑꯦꯛꯖꯥꯝ ꯂꯣꯏꯔꯒ ꯁꯨꯇꯤ ꯊꯥꯕꯗꯣ ꯁ꯭ꯇꯨꯗꯦꯟ ꯈꯣꯏꯗꯤ ꯁꯨꯇꯤ ꯂꯣꯏ ꯊꯥꯔꯦ ꯑꯗꯣ ꯎꯝ ꯏꯁ꯭ꯇꯨꯗꯦꯟ ꯈꯔ ꯀꯣꯆꯤꯡ ꯂꯩꯕꯒꯤ
ꯎꯝ
ꯍꯞꯇꯥ ꯑꯃ ꯆꯠꯂꯦ
ꯎꯝ
ꯍꯞꯇꯥ ꯑꯃ ꯆꯠꯂꯒ ꯍꯦꯛ ꯂꯣꯏꯔꯒ ꯕꯤ ꯕꯤ ꯑꯦꯁ ꯑꯃꯨꯛ ꯀ ꯂꯩꯔꯦ ꯑꯗꯣ ꯂꯥꯁ ꯋꯤꯛꯇꯣ ꯂꯩꯕꯤꯔꯦ ꯑꯗꯨ ꯗꯤꯁ ꯋꯤꯛ ꯗꯤꯁ ꯋꯤꯛ ꯎꯝ ꯐ꯭ꯔꯥꯏꯗꯦꯗ ꯁꯣꯁꯦꯜ ꯋꯥꯔꯛꯀꯤ ꯆꯠꯂꯦ ꯃꯟꯗꯦꯗ ꯁ꯭ꯀꯨꯜ ꯀꯥꯕ ꯁ꯭ꯀꯨꯜ ꯆꯠꯄ ꯍꯧꯔꯦ
ꯎꯝ
ꯃꯟꯗꯦꯗꯀꯣ
ꯍꯥꯥ
ꯃꯟꯗꯦꯗ ꯍꯧꯔꯅꯤꯕ
ꯑ ꯃꯟꯗꯦꯗ ꯍꯧꯔꯅꯤ ꯁ꯭ꯇꯨꯗꯦꯟꯈꯣꯏꯗꯤ ꯂꯥꯛꯈꯤꯔꯣꯏ ꯃꯟꯗꯦꯗ ꯀ꯭ꯂꯥꯁꯔꯨꯝꯒꯨꯝꯕ ꯗꯦꯀꯣꯔꯦꯁꯟ ꯇꯧꯕ ꯑꯃꯨꯛꯀ ꯆꯠꯈꯤꯅꯤ ꯀꯔꯤꯕ
ꯎꯝ ꯑꯣꯖꯥꯁꯤꯡ ꯈꯛꯇ ꯍꯥꯟꯆ ꯍꯥꯟꯅ ꯑꯣꯖꯥꯁꯤꯡ ꯈꯛꯇ ꯍꯥꯟꯅ ꯂꯥꯛꯄ꯭ꯔꯣ ꯁ꯭ꯀꯨꯜꯗ
ꯑꯧ ꯍꯥꯟꯅ ꯂꯥꯛꯑꯦ ꯁ꯭ꯀꯨꯜ ꯀꯩꯅꯣ ꯄ꯭ꯔꯤꯄꯦꯔꯦꯁꯟ ꯇꯧꯅꯤꯡꯉꯥꯏꯀꯣ ꯄ꯭ꯔꯤ ꯄ꯭ꯔꯤꯄꯦꯔꯦꯁꯟ ꯇꯧꯅꯤꯉꯥꯏ ꯑꯗꯨꯒꯤ ꯍꯥꯟꯅ ꯆꯠꯂꯦ
ꯑꯗꯨꯅ ꯐꯔꯦꯗ ꯍ ꯅꯣꯏꯗꯤ ꯑꯗꯨꯝ ꯅꯨꯡꯉꯥꯏꯅꯤꯗ
ꯑꯁ ꯇꯜꯂꯦꯗ ꯋꯥꯕꯅꯦ ꯁꯀꯨꯜ ꯆꯠꯄ ꯍꯥꯎꯔꯗꯤ ꯑꯃꯨꯛꯀ ꯍꯣꯜꯗꯦ ꯆꯠꯄꯅꯤꯅꯀꯣ
ꯍꯣꯏ ꯑꯉꯥꯡ ꯑꯉꯥꯡꯁꯤꯡꯕꯨ ꯑꯗꯨꯝ ꯂꯥꯎꯔꯒ ꯂꯧꯕꯅꯤ ꯇꯟ ꯇꯧꯕꯅꯤꯅ ꯋꯥꯗꯤ ꯋꯥꯔꯝꯒꯅꯤ ꯑꯣꯖꯥ ꯍꯥꯏꯕꯒꯤ ꯊꯕꯛꯁꯦ
ꯅꯨꯃꯤꯠ ꯑꯃꯗ
ꯐꯥꯏꯚ ꯄꯦꯔꯦꯠꯇꯣ ꯁꯤꯛꯁ ꯄꯦꯔꯦꯠ ꯑꯣꯏꯕꯗꯣ ꯑꯣꯟꯂꯤ ꯋꯥꯟ ꯄꯦꯔꯦꯠ ꯐ꯭ꯔꯤ ꯂꯩꯕ ꯐꯪꯉꯦ
ꯎꯝ
ꯑꯗꯨꯒꯤ
ꯑꯗꯨ ꯑꯣꯏꯔꯁꯨ ꯎꯄꯥꯏ ꯂꯩꯇꯦ ꯇꯧꯕ ꯇꯥꯔꯦꯅꯦꯀꯣ
ꯍꯣꯏ ꯈꯔ ꯂꯩꯕ ꯁꯨꯔꯨꯛꯕꯨꯗꯤꯀꯣ
ꯎꯝ ꯅꯪ ꯍꯖꯤꯛ ꯑꯗꯨꯗ ꯇꯧꯅ ꯇꯧꯅ ꯅꯪꯒꯤ ꯃꯈꯥꯒꯤ ꯀꯩꯅꯣꯗꯁꯨ ꯑꯗꯨꯝ ꯂꯣꯏꯗ꯭ꯔꯤꯐꯥꯎ ꯑꯗꯨꯝ ꯇꯧꯕ ꯌꯥꯔꯦꯅ
ꯀꯔꯤꯕ
ꯅꯪꯅ ꯃꯈꯥ ꯅꯪꯒꯤ ꯁꯕꯖꯦꯛ ꯇꯧꯕꯗꯣ ꯅꯪꯒꯤ ꯀꯣꯔꯁ ꯇꯧꯕꯗꯣ
ꯎꯝ
ꯑꯗꯨ ꯂꯣꯏꯗ꯭ꯔꯤꯐꯥꯎ ꯑꯗꯨꯝ ꯇꯧꯕ ꯌꯥꯔꯦꯅꯦ
ꯍꯣꯏ ꯌꯥꯏꯌꯦ ꯍꯣꯏ
ꯑꯗꯨꯇ ꯂꯧ ꯂꯣꯏꯈ꯭ꯔꯦ ꯍꯥꯏꯔꯗꯤ ꯅꯪꯒꯤ ꯑꯗꯨꯝ ꯃꯊꯪꯗ ꯏꯁꯇꯦꯠ ꯑꯗꯨꯝ ꯀꯥꯕ ꯌꯥꯏꯕ
ꯎꯝ ꯈꯪꯗ꯭ꯔꯦ ꯑꯩꯗꯤ ꯌꯥꯝ ꯄꯡꯈ꯭ꯔꯦ ꯉꯥꯎꯒꯦ ꯇꯧꯔꯦ ꯌꯥꯝ ꯄꯪꯔꯝꯔꯦ ꯑꯩꯗꯤ
ꯑꯣꯖꯥꯅ ꯀꯃꯥꯥꯏꯟ ꯄꯡꯅꯕ꯭ꯔꯣꯅꯦ ꯑꯣꯖꯥꯗꯤ ꯌꯥꯝ ꯁꯤꯡꯒꯥꯗꯧꯅꯤꯅꯦ ꯀꯩꯅꯣ
ꯨ ꯁꯨ ꯌꯥꯗ꯭ꯔꯦ ꯂꯥꯔꯤꯛ ꯑꯦ ꯃꯦꯃꯣꯔꯥꯏꯁ ꯁꯨꯛꯇꯧ ꯇꯧꯕ ꯉꯝꯗ꯭ꯔꯦ ꯀꯔꯤꯒꯤꯔ ꯈꯪꯗꯦ
ꯑꯦ ꯃꯇꯝ ꯅꯤꯅ ꯃꯇꯝ ꯃꯇꯝꯗꯣ ꯌꯦꯡꯗꯤ ꯑꯗꯨꯝ ꯌꯥꯅꯤꯗ ꯈꯤꯇꯪ ꯈꯤꯇꯪ ꯌꯦꯡꯕꯗꯣ
ꯎꯝ ꯑꯁ ꯈꯪꯗꯦ ꯀꯔꯤ ꯇꯧꯕ꯭ꯔꯥ ꯌꯥꯝ ꯌꯝ ꯌꯥꯝ ꯄꯪꯈ꯭ꯔꯕꯖꯥꯠꯅꯤ ꯁ꯭ꯀꯨꯜ ꯀꯥꯕ ꯌꯥꯔꯔꯣꯏꯗ
ꯑꯗꯨ ꯑꯣꯏꯔꯁꯨ ꯅꯣꯏꯗꯤ ꯇꯤꯒꯤ ꯑꯗꯨꯝ ꯂꯥꯏꯔꯤꯛ ꯌꯦꯡꯕꯅꯤꯅ ꯑꯗꯨꯝ ꯈꯔꯗꯤ ꯑꯗꯨꯝ ꯂꯩꯅꯤꯗ ꯑꯉꯥꯡꯁꯤꯡꯅ ꯇꯝꯕꯤꯕ ꯈꯣꯠꯄ ꯑꯗꯨꯝ ꯇꯧ
ꯍꯣ ꯑꯗꯨꯕꯨꯗꯤ ꯎꯝ ꯑꯗꯨꯕꯨꯗꯤ ꯈꯔꯗꯤ ꯑꯣꯏꯌꯦ
ꯂꯥꯏꯔꯤꯛ ꯑꯃꯐꯥꯎ ꯊꯦꯡꯗꯕꯁꯤꯡꯅꯤ ꯈ꯭ꯋꯥꯏ ꯂꯨꯔꯤꯖꯦ
ꯍꯥꯥ
ꯂꯥꯏꯔꯤꯛ ꯑꯃꯐꯥꯎ ꯊꯦꯡꯗꯕ ꯁꯤꯡꯅꯤꯕ ꯈ꯭ꯋꯥꯏ ꯂꯨꯔꯤꯁꯦ ꯄꯥꯕꯁꯨ ꯇꯟꯕ ꯑꯗꯨꯝ ꯅꯦꯕ
ꯍꯣꯏ
ꯌꯨꯝꯗ ꯂꯩꯕ ꯍꯥꯏꯔꯁꯦ ꯎꯝ
ꯀꯗꯥꯏꯗꯒꯤ ꯑꯣꯖꯥ ꯇꯧꯔꯒ ꯀꯔꯤꯒꯤ ꯁꯤꯡꯕ ꯃꯤꯠ ꯃꯤꯠ ꯃꯁꯥ ꯑꯩ ꯏꯁꯥꯒꯤ ꯐꯣꯟ ꯅꯝꯕꯔ ꯐꯥꯎ ꯀꯥꯎꯒꯦ ꯇꯧꯋꯦ
ꯑꯥ ꯂꯥꯏꯔꯤꯛ ꯄꯥꯕꯗꯤ ꯈ꯭ꯋꯥꯏꯒꯤ ꯅꯨꯡꯉꯥꯏꯕꯗꯤ ꯑꯩꯈꯣꯏꯅ ꯍ꯭ꯥꯏ꯭ꯁꯀꯨꯜ ꯀꯥꯕ ꯃꯇꯝꯅ ꯍꯦꯟꯅ ꯈ꯭ꯋꯥꯏ ꯅꯨꯡꯉꯥꯏꯇꯅꯤ ꯃꯤꯒꯤ ꯃꯈꯥꯗ ꯄꯥꯕꯗꯣ
ꯑꯗꯨꯅꯦ
ꯍꯧꯖꯤꯛꯇꯤ ꯑꯩꯈꯣꯏ ꯑꯩꯈꯣꯏ ꯀꯨꯁꯤ ꯑꯣꯏꯕꯅꯤꯅꯒꯣ ꯂꯥꯏꯔꯤꯛꯁꯦ ꯀ꯭ꯌꯥꯝ ꯄꯥꯕꯒ ꯉꯝꯗ꯭ꯔꯦꯕ
ꯌꯥ ꯍꯟꯗꯛꯇꯤ ꯄꯥꯁ ꯇꯧꯔꯗꯤ ꯌꯥꯔꯦꯒꯣꯏ ꯈꯛꯇ ꯇꯧꯕꯅꯤꯠ ꯇꯧꯔ꯭ꯕꯅꯤꯅ
ꯎꯝ ꯑꯗꯨꯒꯅꯦ ꯑꯩ ꯄꯥ ꯌꯥꯝ ꯇꯜꯂꯦ ꯃꯤꯅꯤꯠ ꯄꯨꯡꯈꯥꯏꯃꯨꯛꯀ ꯅꯨꯝ ꯌꯦꯡꯉꯁꯨ ꯄꯨꯡꯈꯥꯏ ꯍꯦꯛ ꯂꯣꯏꯔꯗꯤꯒꯤ ꯀꯩ ꯍꯥꯏꯁꯤꯌ ꯗꯨꯝ ꯇꯟꯕꯝ ꯐꯥꯎ ꯋꯦꯅꯦ
ꯑꯗꯨꯅꯦ ꯍꯩ ꯗ꯭ꯔ꯭ꯕꯅꯦꯅ ꯌꯥꯗ꯭ꯔꯕꯅꯦꯗ ꯑꯗꯣ ꯃꯤ ꯃꯔꯛ ꯃꯤ ꯃꯤ ꯈꯔꯗꯤ ꯌꯥꯝ ꯍꯩ ꯁꯤꯡꯕ ꯂꯩꯕꯅꯦꯗ ꯀꯨꯜ ꯀꯥꯕ ꯇꯣꯛꯈ꯭ꯔꯁꯨ ꯀꯣ
ꯎꯝ
ꯍꯩ ꯆꯤꯡꯕ ꯌꯥꯝ ꯂꯩꯕꯅꯦ
ꯑꯩꯈꯣꯏꯅ ꯀꯔꯤ ꯍꯥꯏꯖꯤꯔꯥ ꯑꯈꯣꯏꯅ ꯄꯥꯔꯨꯕꯗꯣ ꯑꯟꯅ꯭ꯔ꯭ꯁꯇꯦꯟ ꯇꯧꯕꯗꯤ ꯃꯇꯝ ꯀꯨꯏꯔꯒ ꯍꯦꯟꯅ ꯍꯦꯟꯅ ꯑꯟꯗ꯭ꯔ꯭ꯁꯇꯦꯟ ꯇꯧꯕꯅꯤ ꯃꯣꯏꯄ ꯇꯧꯕꯗꯤ ꯑꯗꯨ ꯃꯇꯥꯡꯗ ꯑꯩꯈꯣꯏꯅ ꯄꯥꯕ ꯇꯟꯕꯒꯤ ꯋꯥꯅꯦꯕ ꯀꯣꯛꯇ ꯂꯩꯕꯒꯤꯗꯤ ꯀꯣꯛꯇ ꯂꯥꯏꯕꯒ꯭ꯦꯗ ꯗꯤ ꯑꯩꯈꯣꯏꯅ ꯆꯍꯤ ꯌꯥꯝꯃ ꯀꯥꯟꯗ ꯍꯦꯟꯅ ꯀꯣꯛꯇ ꯌꯥꯝ ꯂꯩꯌꯦꯕ ꯀꯣ
ꯍꯣꯏ ꯈꯪꯗꯤ ꯈꯪꯗꯤ ꯂꯣꯏꯅ ꯈꯪꯕ ꯏꯊꯣꯛꯄ ꯍꯩꯗꯕ
ꯑꯈꯣꯏꯅ ꯑꯗꯨ ꯃꯇꯝꯗ ꯑꯗꯨ ꯃꯇꯝꯗ ꯑꯈꯣꯏꯅ ꯄꯥꯕꯗꯣ ꯍꯦꯛ ꯇꯟꯕꯒꯤ ꯑꯅꯧꯕꯁꯤꯡꯗꯣ ꯆꯪꯗ꯭ꯔꯦꯕ ꯑꯗꯨꯕꯨ ꯈꯪꯉꯨꯕ ꯄꯣꯠꯇꯤ ꯁꯨꯛ ꯄꯥꯛꯇꯤ ꯀꯥꯎꯗꯕꯅꯤꯅ ꯑꯈꯣꯏ ꯍꯧꯖꯤꯛ ꯃꯠ ꯇꯝ ꯑꯗꯨꯝ ꯆꯍꯤꯗ ꯌꯥꯝ ꯅꯥꯏꯗꯦꯅꯤꯗꯤ
ꯅꯤꯡꯁꯤꯡꯈ꯭ꯔꯕꯅꯦ
ꯎꯝ ꯅꯤꯡꯕꯗꯨꯝ ꯀꯥꯎꯗ꯭ꯔꯦꯕ ꯑꯅꯧꯕ ꯍꯥꯞꯆꯤꯟꯕꯗꯣ ꯉꯝꯗꯣꯏ ꯋꯥꯅꯦꯕ
ꯍꯥꯥ
ꯂꯥꯏꯔꯤꯛ ꯄꯥꯕ ꯀꯩꯁꯦ
ꯂꯥꯏꯔꯛ ꯄꯥꯕꯒꯤꯗꯤ ꯍꯥꯏꯔꯅꯣ
ꯑꯩꯁꯨ ꯂꯩ ꯄꯥꯅꯤꯡꯉꯥꯏ ꯌꯥꯝ ꯂꯩꯌꯦ ꯂꯩꯕꯗꯤ ꯄꯥꯕ ꯇꯟꯕꯒꯤ ꯑꯗꯨꯝ ꯇꯨꯝ ꯇꯨꯝꯉꯒ ꯂꯩꯕ ꯋꯥꯅꯤ
ꯄꯥꯔꫭ ꯄꯥꯔꫭ ꯄꯥꯔꯥꯒ ꯍꫭꯠꯅꯔꫭ ꯃꯤ ꯑꯣꯏꯅꯤꯡꯉꯥꯏ
ꯍꯥꯟꯇꯤꯒꯤ ꯄꯨꯡꯈꯥꯏ ꯄꯥꯕ ꯍꯥꯏꯕꯁꯤ ꯌꯥꯝ ꯄꯥꯕꯒ ꯆꯞ ꯃꯥꯟꯅꯩꯅ ꯑꯗꯨꯝ ꯈꯟꯕꯗꯥ ꯌꯦꯡꯉꫭ ꯑꯩꯈꯣꯏ ꯋꯥꯈꯜꯗ ꯌꯡꯅꯤ ꯌꯥꯝ ꯀꯨꯏꯅ ꯄꯥꯕꯒꯤ ꯇꯥꯛꯇꯦꯀꯣ ꯎ ꯑꯗꯨ
ꯄꯥꯅꯤꯡꯗꯕꯒꯤ
ꯐꯣꯟꯅ ꯌꯦꯡꯈ꯭ꯔꯗꯤ ꯀꯔꯤ ꯀꯥꯏꯁꯤꯔꯥ ꯍꫭ ꯅꯨꯃꯤꯠ ꯆꯨꯞꯄꯥꯎ ꯐꯣꯟ ꯌꯦꯡꯉꯁꯨ ꯄꯦꯟꯗꯕꯗꯨ ꯌꯦꯡꯉꯅꯦ
ꯀꯣꯟꯅ ꯌꯥꯡ ꯇꯨꯝ ꯑꯗꯨꯝ ꯑꯗꯨꯝ ꯇꯧꯁꯦ ꯃꯇꯝ ꯆꯞꯄ ꯈꯪꯗꯦꯕ ꯑꯗꯨꯒꯤꯅꯦ ꯃꯤ ꯃꯈꯥꯗ ꯂꯩꯇꯕꯅꯤꯅꯀꯣ ꯃꯤ ꯑꯃꯅ
ꯎꯝ
ꯐꯖꯅ ꯇꯥꯛꯄꯤꯔ ꯆꯌꯦ ꯄꯥꯔꯗꯤ ꯆꯌꯦ ꯐꯨꯒꯅꯤ ꯍꯥꯏꯕꯒꯤ ꯃꯤ ꯂꯩꯇꯕꯅꯤꯅ
ꯍꯣꯏ ꯑꯗꯨꯕꯨꯅꯦ ꯑꯩꯈꯣꯏ ꯈꯔ ꯑꯉꯥꯡ ꯑꯣꯏꯔꯤꯉꯩ ꯈꯔ ꯑꯉꯥꯡ ꯑꯣꯏꯔꯤꯉꯩꯗꯗꯤ ꯍꯥꯏ ꯁ꯭ꯀꯨꯜꯒꯤꯗꯗꯤ ꯃꯤꯉꯣꯟꯗꯗꯤ ꯀꯤꯕ ꯁꯨꯔꯒ ꯌꯥꯎꯔꯒ ꯂꯥꯏꯔꯤꯛ ꯄꯥꯕꯅꯤꯅ ꯀꯣ
ꯍꯣꯏ ꯑꯩꯈꯣꯏꯅ ꯀ꯭ꯂꯥꯁ ꯅꯥꯏꯟ ꯇꯦꯟ ꯀꯥꯔꯤꯉꯩꯗ ꯍꯣꯁꯇꯦꯜꯗ ꯂꯩꯕ ꯃꯇꯝꯗ ꯑ ꯋꯥꯗꯦꯟ ꯁꯤꯡꯅ ꯥꯟ ꯑꯗꯨꯃꯥꯟ ꯋꯥꯔꯦꯞ ꯄꯒꯨꯝꯅꯀꯣ ꯇꯧꯕꯤꯔꯗꯤ ꯐꯕ ꯍꯖꯤ ꯛꯇꯤ ꯑꯗꯨꯅ ꯑꯗꯨꯅꯤ ꯑꯩ ꯁꯦ
ꯂꯩꯌꯣꯅ ꯑꯗꯣ ꯑꯃꯨꯛ ꯍꯣꯁꯇꯦꯜꯗ
ꯍꯥꯥ
ꯍꯣꯁꯇꯦꯜꯗ ꯃꯨꯀꯥ ꯂꯩꯔꯣꯅ
ꯍ ꯍꯣꯁꯦꯜ ꯂꯥꯏꯞꯇꯤ ꯍꯧꯖꯤꯛꯇꯤ ꯇꯜꯂꯦꯗ ꯑꯗꯨꯃꯗꯤ ꯎꯝ
ꯍꯣꯁꯇꯦꯜ ꯂꯔ ꯍꯣꯁꯇꯦꯜ ꯂꯩꯔꯒ ꯍꯣꯠꯅꯔꯗꯤ ꯀꯅꯥꯅꯥ ꯈꯥꯎ
ꯃꯤꯒꯤ ꯃꯈꯥꯗ ꯂꯩꯕ ꯍꯥꯏꯕꯁꯤꯁꯨꯛꯇꯤ ꯌꯥꯔꯦꯅꯦ
ꯌꯥꯔꯦꯕꯥ
ꯍꯣꯏ
ꯃꯤ ꯃꯈꯥꯗ ꯂꯩꯕ ꯍꯩꯕꯅ ꯑꯐꯕ ꯐꯪꯈ꯭ꯔꯦꯅꯦ ꯃꯤ ꯃꯈꯥꯗ ꯂꯩ ꯂꯩꯕꯗ꯭ꯔ ꯑꯩ ꯃꯈꯥꯗ ꯂꯩꯕꯅꯀꯣ ꯑꯐꯕ ꯐꯪꯕꯅꯦꯕ
ꯐꯪꯅꯤ ꯐꯪꯅꯤ ꯂꯣꯏꯅꯗꯤ ꯃꯇꯝ ꯍꯦꯟꯉ꯭ꯔ ꯃꯥꯜꯂꯦꯅ ꯑꯩꯈꯣꯏꯒꯤꯗꯤ
ꯃꯇꯝ ꯍꯦꯜꯂꯦ ꯀꯥꯏꯅ ꯌꯥꯝ ꯌꯥꯝ ꯆꯍꯤ ꯌꯥꯝꯔꯕꯒꯤ ꯇꯥꯏꯞꯇ
ꯑꯗꯨꯅꯦ ꯆꯍꯤꯅ ꯆꯍꯤꯁꯨ ꯆꯍꯤꯗ ꯍꯥꯏꯔꯁꯨ ꯑꯇꯩꯗ ꯍꯥꯏꯔꯁꯨ ꯑꯗꯨꯝ ꯑꯩꯈꯣꯏꯗꯤ ꯁꯤꯅꯤꯌꯔ ꯁꯤꯅꯤꯌꯔꯣꯝꯗ ꯆꯠꯈ꯭ꯔꯅꯦꯕ ꯑꯉꯥꯡ ꯍꯥꯏꯕꯗꯤ ꯆꯤꯡꯗ꯭ꯔꯦꯕ ꯑꯩꯈꯣꯏ
ꯗꯥꯥꯏꯔꯤꯒꯤ ꯑꯉꯥꯡꯅꯦꯗ ꯍꯟꯗꯛꯇꯤ ꯆꯍꯤ ꯀꯨꯟꯊ꯭ꯔꯥ ꯁꯨꯔꯁꯨ ꯑꯉꯥꯡꯅꯦ
ꯑ ꯍꯥꯥ
ꯆꯍꯤ ꯀꯨꯟꯊ꯭ꯔꯥ ꯀꯨꯟꯊ꯭ꯔꯥ ꯁꯨꯔꯁꯨ ꯑꯉꯥꯡ ꯑꯉꯥꯡ ꯑꯣꯏꯔꯤꯌꯦ ꯍꯟꯗꯛꯀꯤ ꯖꯦꯅꯦꯔꯦꯁꯟꯗꯤ
ꯀꯗꯗꯤ ꯃꯅꯨꯡꯣꯏꯗꯤ ꯑꯩꯗꯤ ꯑꯗꯨꯝ ꯏꯁꯥꯒꯤ ꯆꯍꯤꯒꯗꯤ ꯑꯗꯨꯝ ꯁꯛ ꯀ ꯑꯗꯨꯝ ꯃꯥꯟꯅꯗ꯭ꯔꯕꯅꯤꯅ ꯅꯝꯗꯦ
ꯍꯨꯝ ꯀꯔꯥ ꯀꯔꯤ ꯍꯥꯏꯕ꯭ꯔꯥ ꯎꯝ
ꯍꯥꯏꯗꯤ ꯑꯩꯗꯤ